ꯑꯎ
ꯑꯩ ꯗꯣ
ꯎꯝ
ꯀꯔꯤꯒꯤꯅꯣ ꯊꯝꯃꯤꯗꯣ ꯑꯩꯅꯔꯣ ꯈꯪꯗꯦ ꯍꯦ ꯑꯗꯣ ꯑꯩꯟ ꯃꯦꯟ ꯑꯥ ꯃꯣꯏꯒꯤ ꯃꯦꯟꯕꯗꯣ ꯑꯃ ꯃꯦꯟꯕ ꯁꯣꯏꯈ꯭ꯔꯦ ꯑꯍꯍꯍ ꯑꯃꯨꯛ ꯊꯣꯛꯂꯛꯑꯅꯦ ꯑꯩꯒꯤꯗꯤ
ꯀꯔꯤꯔꯥ
ꯅꯍꯥꯛ ꯃꯩꯇꯩꯂꯣꯟ ꯉꯥꯡꯈꯤꯕ꯭ꯔꯥ ꯑꯩꯅ ꯉꯥꯡꯈꯤꯗꯦ ꯍꯥꯏꯅ ꯍꯥꯞꯈꯔꯦ
ꯑꯁ ꯂꯣꯏꯔꯦ ꯅꯪꯁꯨ
ꯍꯧꯖꯤꯛꯀꯤꯗꯨꯗꯤ ꯌꯔꯥꯔꯣꯏ ꯅꯪꯁꯨ ꯀꯩꯅꯣ ꯎꯝ ꯄꯨꯡꯐꯧ ꯇꯥꯗ꯭ꯔꯤ ꯊꯝꯃꯦ ꯑꯩ ꯑꯩ ꯕꯦꯛ ꯆꯠꯄꯒꯤ ꯃꯥꯜꯂꯦꯕꯣ ꯑꯣꯏ ꯔꯝꯒꯅꯤ ꯇꯨꯃꯤꯟꯅ ꯂꯩꯌꯣ ꯀꯔꯤꯅꯣ ꯈꯪꯗꯦ ꯇꯥꯈꯤꯁꯨꯅ ꯄꯥꯡꯊꯣꯛ ꯊꯣꯛꯀꯅꯨꯀꯣ ꯑꯩ ꯃꯣꯠꯂꯗꯤ ꯅꯪ ꯌꯦꯡꯉꯨ ꯍꯣꯏꯅꯦ ꯊꯣꯛꯅꯤꯡꯕꯅ ꯊꯣꯛꯅꯤꯡꯕꯅ ꯉꯥꯏꯍꯥꯛꯇꯪ ꯑꯣꯏꯁꯨ ꯇꯨꯃꯤꯟ ꯂꯩꯕ ꯍꯩꯇꯦ ꯐꯣꯟꯗꯣ ꯃꯦꯠ ꯃꯄꯟꯗ ꯏꯪꯕ ꯍꯗ ꯈꯪꯉꯤ ꯑꯣ ꯌꯦꯡ ꯍꯌꯦꯡ ꯀ꯭ꯂꯥꯁ ꯂꯩ ꯀꯣ ꯑꯩꯗꯤ ꯂꯩꯌꯦꯅꯨ
ꯑꯝ ꯁꯤ ꯁꯨꯇꯤ ꯄꯤꯔꯣꯏ ꯍꯥꯏꯕ
ꯂꯩꯇꯦ ꯀ꯭ꯔꯤ
ꯅꯣꯡꯃꯨꯛ ꯄꯥꯝꯕ ꯁꯨꯨꯇꯤ ꯅꯠꯇ꯭ꯔꯣꯅꯦ
ꯂꯩꯇꯦ ꯂꯩꯇꯦ ꯗꯨꯝꯕ
ꯑꯁ
ꯅꯪ ꯍꯌꯦꯡ ꯆꯠꯀꯗ꯭ꯔꯣ ꯈꯪꯗꯦ ꯀ꯭ꯔꯤ ꯈꯪꯗꯕ꯭ꯔꯥ ꯈꯪꯗꯦ ꯏꯃꯥꯟꯅꯕꯗꯣ ꯎꯝ ꯆ ꯆꯠ ꯆꯠꯁꯦ ꯍꯥꯏꯔꯗꯤ ꯆꯠꯀꯅꯤ
ꯃꯥꯁꯨ ꯍ ꯍꯧꯖꯤꯛꯀꯥꯟꯁꯦ ꯊꯕꯛ ꯇꯧꯕ ꯃꯥꯜꯂꯤ
ꯅꯣꯏ ꯑ ꯅꯣꯏꯒꯤ ꯑ ꯅꯣ ꯅꯣꯠꯕꯨꯛꯇꯣ ꯁꯕꯃꯤꯠ ꯇꯧ ꯍꯥꯏꯕ ꯅꯠꯇ꯭ꯔꯣ
ꯑ ꯍꯥꯏꯕꯅꯦ ꯇꯧꯗ꯭ꯔꯤ ꯑꯃꯨꯛ ꯆꯠꯇꯔꯦꯗꯅ ꯑꯗꯨꯒꯤ
ꯀꯔꯤ ꯍꯦꯟꯁꯥꯡ ꯆꯥꯢꯌꯦꯕ ꯅꯣꯢ
ꯉꯥꯍꯩ ꯆꯥꯔꯦ ꯑꯌꯨꯛꯀꯤ
ꯀꯔꯤ ꯀꯅꯥꯅ ꯂꯩꯕꯤꯔꯤꯅꯣ ꯅꯃꯥꯟꯅꯕꯅꯔꯣ
ꯢꯃꯥꯟꯅꯕ ꯃꯝꯕꯥꯅ
ꯃꯥꯗꯤ ꯀꯔꯤꯒꯤꯅꯣ ꯉꯁꯤ ꯢꯟꯁꯥꯡ ꯑꯍꯥꯎꯕꯒ ꯂꯩꯔꯤꯁꯤꯗꯤ ꯃꯥꯗꯤ ꯑꯗꯨꯝ ꯂꯩꯗꯤ ꯂꯩꯌꯦꯀꯣ ꯉꯔꯥꯡꯁꯨ ꯂꯩꯔꯛꯑꯦꯀꯣ ꯑꯥ ꯑꯥ ꯂꯩꯕꯅꯦ ꯢꯟꯁꯥꯡꯗꯣ ꯊꯤꯔꯗꯤ ꯃꯥ ꯆꯥꯗꯕꯅꯦ ꯗꯨꯗꯤ ꯃꯥꯗꯤ ꯂꯩ ꯢꯗꯒꯤ ꯌꯥꯎꯕꯅꯦ ꯂꯩꯃꯤꯟꯅꯕ ꯌꯥꯝ ꯅꯨꯡꯉꯥꯏꯒꯅꯤꯀꯣ
ꯑꯁ ꯃꯔꯛꯇꯗꯗꯤ ꯇꯠꯂꯦꯗ
ꯀꯔꯤꯒꯤ ꯃꯃꯣꯏ ꯌꯥꯝ ꯊꯣꯛꯀꯟꯕ ꯗꯣ ꯎꯝ ꯍꯣꯏ ꯍꯣꯏ ꯎꯝ ꯑꯗꯨꯕꯨꯗꯤ ꯀꯩꯁꯨ ꯀꯥꯏꯗꯦꯅꯦ ꯑꯁ ꯍꯥꯏꯕ ꯌꯥꯗꯕ ꯃꯌꯥꯝ ꯂꯩꯗ ꯍꯤ ꯍꯤ ꯍꯤ ꯃꯥ ꯇꯥꯗꯅꯤꯡꯉꯥꯢ ꯇꯞꯅ ꯍꯥꯏꯌꯣ ꯑꯁ ꯇꯜꯂꯦ ꯀ꯭ꯔꯤꯒꯤ ꯇꯟꯕ꯭ꯔꯥ
ꯌꯝ ꯇꯟꯕ
ꯀꯩꯒꯤꯅꯪ ꯉꯁꯤꯗꯤ ꯄꯨꯡ ꯁꯨꯡꯇꯥ ꯇꯥꯗ꯭ꯔꯦꯍꯦ
ꯑꯦꯍꯦ ꯑꯗꯨꯃꯥꯏꯅ ꯉꯥꯡꯒꯅꯨꯅꯦ ꯉꯥꯡꯍꯩꯗꯦꯅꯦ ꯄꯥꯞ ꯆꯦꯟꯕꯅꯤꯅꯦ
ꯅꯪ ꯒꯤꯗꯨꯗꯤ ꯃꯤ ꯎꯁꯤꯇꯕ ꯅꯣꯏ ꯅꯪ ꯉꯁꯤ ꯄꯨꯡ ꯀꯌꯥꯗ ꯇꯨꯝꯒꯦꯔꯥ ꯉꯁꯤꯔꯥ
ꯎꯝ ꯈꯪꯗꯦꯕꯣ ꯕꯥꯔꯣ ꯑꯗꯨꯋꯥꯢꯗ
ꯕꯥꯔꯣ ꯃꯈꯥꯏ ꯑꯗꯨꯥꯋꯥꯏ ꯑꯩꯗꯤ ꯉꯔꯥꯡ ꯅꯨꯡꯗꯥꯡꯗꯣ ꯐꯖꯅ ꯇꯨꯝꯗꯦꯅꯦ
ꯎꯝ ꯅꯪꯒꯤ ꯊꯕꯛꯅꯅꯤ
ꯑꯃꯨꯛ ꯍꯧꯒꯠꯂꯦ ꯑꯃꯨꯛ ꯍꯧꯒꯠꯂꯦ ꯑꯃꯨꯛ ꯍꯧꯒꯠꯂꯦ ꯇꯜꯂꯦ ꯑꯩ ꯌꯥꯝ ꯇꯟꯈ꯭ꯔꯦ
ꯄꯨꯡ ꯇꯔꯥ ꯃꯉꯥꯗ ꯕꯣꯜ ꯂꯩꯌꯦ
ꯀꯅꯥ ꯀꯅꯥ ꯌꯦꯡꯒꯗ꯭ꯔꯣ
ꯌꯦꯡ
ꯁꯤꯔꯥꯅ ꯇꯧꯔꯤ ꯑꯗꯨ ꯈꯪꯗꯦ ꯌꯦꯡꯅꯤꯡꯉꯤ ꯈꯪꯗ꯭ꯔꯦ ꯄꯨꯡ ꯇꯔꯥ ꯃꯈꯥꯏꯗ ꯑꯩ ꯇꯨꯝꯅꯤꯡꯗ꯭ꯔꯗꯤ ꯌꯦꯡꯕ ꯌꯥꯔꯣꯏ
ꯏꯁ
ꯏꯁ ꯍꯥꯢꯍꯩꯗꯦꯅꯍꯦ ꯍꯥꯢꯍꯩꯌꯦ ꯆꯩ ꯑꯩ ꯇꯨꯝꯅꯤꯡꯗ꯭ꯔꯗꯤ ꯌꯥꯔꯣꯏ ꯑꯩꯅ ꯀꯔꯤꯒꯨꯝꯕ ꯇꯨꯝꯅꯤꯡ ꯑꯒ ꯇꯨꯝꯈ꯭ꯔꯗꯤꯀꯣ ꯌꯦꯡꯉꯣꯕ ꯀꯩꯁꯨ ꯀꯥꯏꯗꯦ ꯑꯗꯨ ꯅꯇ꯭ꯔꯗꯤ ꯌꯥꯔꯣꯏ
ꯑꯁ ꯇꯜꯂꯦꯍꯦ
ꯍꯌꯦꯡ ꯑꯃꯨꯛ ꯌꯦꯡꯉꯣ ꯃꯣꯏ ꯑꯃꯨꯛ ꯊꯥꯔꯛꯀꯅꯤ ꯑꯗꯨꯗ ꯌꯦꯡꯉꯣ
ꯀꯔꯤ ꯊꯥꯔꯀꯅꯦꯕ
ꯑꯃꯨꯛ ꯁꯥꯟꯅꯕ ꯂꯣꯏꯕꯗꯣ ꯑꯃꯨꯛ ꯊꯥꯔꯛꯀꯅꯤ ꯊꯥꯔꯛꯀꯅꯤ ꯊꯥꯔꯛꯀꯅꯤ ꯍꯌꯦꯡꯋꯥꯏ ꯁꯣꯏꯗꯅ ꯎꯔꯛꯀꯅꯤ
ꯍꯌꯦꯡ ꯋꯥꯏ ꯏꯁ ꯆꯍꯤ ꯑꯅꯤ ꯑꯍꯨꯝ ꯇꯣꯡꯗꯔꯣ
ꯑ
ꯇꯇ ꯅꯪꯒꯤꯗꯣ ꯁꯣꯏꯒꯦ ꯇꯧꯋꯦꯀꯣ ꯅꯪ ꯁꯥꯎꯔꯁꯨ ꯀꯩꯁꯨ ꯇꯧꯕ ꯉꯝꯃꯣꯏ
ꯇꯧꯕ ꯉꯝꯗꯦ
ꯅꯣꯏ ꯊꯣꯡꯒꯥꯟꯗ ꯌꯨꯡ ꯉꯥꯎꯔꯒ ꯂꯥꯛ ꯑꯣꯔꯥ ꯁꯤꯗ ꯑꯩꯈꯣꯏ ꯀꯦꯇ ꯀꯦꯟꯗꯜ ꯊꯥꯂꯦꯗꯅ
ꯑꯥꯎ
ꯀꯦꯟꯗꯜꯗꯣ ꯃꯆꯥ ꯑꯣꯏꯕꯒꯤ ꯊꯥꯜꯂꯒ ꯃꯄꯥꯟꯗ ꯊꯝꯕ ꯃꯥꯒꯤ ꯃꯍꯤ ꯇꯥꯔꯛꯄ ꯈꯨꯠꯇ ꯇꯥꯕ ꯅꯥꯕꯁꯤ ꯈꯨꯠꯇ ꯇꯥꯕ ꯀꯥꯟꯗꯗꯤ ꯑꯁ ꯑꯗꯨꯒ ꯃꯣꯏ ꯂꯣꯏꯕ ꯃꯇꯨꯡꯗ ꯀꯩꯅꯣꯗ ꯑꯩꯅ ꯊꯝꯕꯗꯣ ꯑꯗꯨ ꯊꯝꯃꯝꯗꯥꯏꯗꯁꯨ ꯃꯤ ꯌꯥꯝꯕꯅꯤꯅ ꯀ꯭ꯌꯨ ꯂꯦꯞꯄꯦꯕ ꯍꯥꯏꯕꯗꯤ ꯌꯥꯝꯕ ꯍꯥꯏꯕꯗꯤ ꯌꯥꯝ ꯌꯥꯝꯕ ꯅꯠꯇ꯭ꯔꯦ ꯀꯩꯁꯨ ꯃ ꯊꯪ ꯃꯊꯪ ꯍꯥꯞꯄꯅꯤꯅ ꯑꯩꯗꯣ ꯍꯥꯞꯀꯗꯧꯔꯒ ꯈꯨꯠꯇ ꯃꯍꯤꯗꯣ ꯌꯥꯝ ꯇꯥꯔꯛꯄꯒꯤ ꯁꯥꯎꯅꯤꯡꯕꯁꯤꯗꯤ ꯃꯥꯡꯗ ꯂꯩꯕꯁꯤꯡꯗꯣ
ꯑꯁ ꯑꯁ ꯑꯁ
ꯁꯃꯤ ꯉꯍꯥꯛꯇꯪꯗꯤ ꯅꯪ ꯅꯪꯒꯤ ꯇꯣꯉꯥꯟꯅ ꯌꯥꯝ ꯁꯥꯡꯕ ꯆꯥꯎꯕ ꯂꯩꯕ ꯌꯥꯗ꯭ꯔꯣ ꯃꯤꯗꯤ ꯑꯗꯨꯗꯣ ꯑꯆꯧ ꯑꯆꯧꯕꯁꯨ ꯄꯥꯏꯌꯦ ꯈꯔꯕꯨꯗꯤ ꯑꯗꯣ ꯑꯆꯧꯕꯗꯨꯗꯤ ꯌꯥꯝ ꯂꯩꯇꯕꯒꯤꯗꯨꯒꯤ ꯃꯤ ꯈꯔ
ꯃꯩ ꯔꯥꯞ
ꯄꯥꯏꯕ ꯌꯥꯗ꯭ꯔꯣ ꯅꯪ ꯌꯥꯗꯦ
ꯑꯩ ꯈꯣꯟꯖꯦꯜꯁꯦ ꯏꯇꯣꯝꯇ ꯇꯥꯏ ꯑꯣꯏꯁꯅꯨ ꯇꯥꯕ ꯅꯨꯡꯉꯥꯏ ꯇꯥꯋꯣ ꯑꯗꯨꯒꯤꯅꯤꯅꯦ ꯅꯪꯅ ꯐꯣꯟ ꯇꯧꯅꯤꯡꯉꯤꯁꯦ ꯍꯥꯍ ꯅꯪ ꯁꯨ ꯅꯪ ꯁꯨ ꯅ
ꯑꯩꯁꯨ ꯍꯨꯖꯤꯛꯇ ꯈꯪꯏ ꯉꯍꯥꯟ ꯉꯩꯗꯤ ꯈꯪꯗꯦ
ꯌꯥꯝ ꯇꯧꯅꯤꯡꯒꯦ ꯍꯣꯏ ꯑꯗꯨꯒ ꯅꯪꯅꯗꯤ ꯇꯧꯅꯤꯡꯗꯕ
ꯑꯗꯨꯢꯗꯨꯅ ꯑꯩꯒꯤ ꯊꯃꯣꯢꯕꯟ ꯃꯆꯦꯠ ꯃꯆꯦꯠ ꯇꯥꯅ ꯀꯥꯏꯕꯗꯣ ꯆꯠꯂꯣꯍꯦ ꯍꯤ
ꯅꯪꯌꯥꯗꯦ ꯅꯣꯡꯅ
ꯇꯨꯝꯃꯨꯔꯥ ꯅꯣꯡꯅ ꯅꯣꯡ ꯍꯥꯢꯌ ꯅꯣꯡ ꯍꯥꯏꯕꯅꯤꯅꯦ ꯅꯣꯡꯅ ꯊꯣꯝ ꯃꯔꯣꯢ ꯅꯣꯛꯄꯨ ꯅꯣꯛꯅꯤꯡꯑꯦ
ꯂꯩꯇꯣꯟ ꯗꯗꯤ ꯅꯞꯄ
ꯑꯥ ꯑꯣꯏꯔꯝꯅꯤ ꯍꯥꯏꯗꯣꯛꯄ ꯌꯥꯏ ꯍꯩꯔꯝꯒꯅꯤ
ꯇꯨꯝꯅꯕ ꯇꯧꯔꯣ
ꯑꯩꯁꯦ ꯉꯁꯤ ꯑꯌꯨꯛꯁꯨꯀꯣ ꯑꯦ ꯇꯨꯝꯅꯤꯡ ꯕꯁꯤ ꯉꯁꯥꯏꯁꯨ ꯇꯨꯝꯅꯤꯡꯕꯁꯤ ꯇꯨꯝꯅꯤꯡꯕꯁꯤ ꯑꯁ ꯑꯗꯨꯒ ꯅꯨꯡꯊꯤꯟꯗꯁꯨ ꯇꯨꯝꯕ ꯐꯪꯗ꯭ꯔꯦꯗꯅꯀꯣ ꯃꯤ ꯌꯥꯝ ꯂꯩꯕꯅꯤꯅ ꯇꯨꯝꯕꯗꯣ ꯌꯥꯗ꯭ꯔꯦ ꯕꯥ
ꯎꯝ
ꯀꯩꯅꯣ ꯇꯧꯕ ꯁꯦ ꯑꯩꯈꯣꯏ ꯏꯅꯦ ꯗꯥ
ꯎꯝ
ꯑ ꯇꯔꯤꯞꯀꯤ ꯃꯃꯥꯗꯣ
ꯎꯝ
ꯃꯈꯣꯏꯗ ꯄꯨꯟꯅ ꯁꯤꯗ ꯑꯩꯈꯣꯏꯗ ꯏꯔꯨꯕꯀꯣ ꯃꯣꯏ ꯏꯁꯤꯡ ꯂꯩꯇꯦ ꯍꯥꯏꯅ
ꯎꯝ
ꯑꯗꯨꯗꯤ ꯑꯁ ꯃꯣꯏ ꯃꯌꯥꯝ ꯏꯔꯨꯕ ꯈꯣꯠꯄ ꯀꯔꯤ ꯇꯣꯕꯗꯣ ꯇꯨꯝꯕꯁꯨ ꯁꯪꯗꯦ
ꯑꯩꯁꯨ ꯏꯔꯨ ꯏꯔꯨꯗꯦ ꯇꯥꯕ꯭ꯔꯣꯅꯦ
ꯀꯥꯎꯁꯨꯂꯨꯗꯦ
ꯍꯥ
ꯑꯗꯨꯅꯤꯅꯦ ꯑꯩ ꯀꯔꯤ ꯃꯅꯝꯅꯣ ꯈꯟꯕꯒꯣ ꯑꯩꯒꯤ ꯏꯃꯥꯟꯅꯕꯤ ꯅꯪ ꯅꯣꯏ ꯈꯨꯟꯒꯤꯗꯣ ꯑꯩ ꯏꯃꯥꯟꯅꯕꯤ ꯅꯣꯏ ꯈꯨꯟꯗꯒꯤꯗꯣ
ꯑꯥꯎ
ꯃꯥ ꯂꯥꯛꯑꯗꯤ ꯌꯥꯝ ꯅꯨꯡꯉꯥꯏꯔꯅꯤ ꯏꯕꯥꯅꯤ ꯆꯠꯃꯤꯟꯅꯅꯤꯉꯥꯏ ꯋꯥꯅꯤ ꯅꯪꯗꯤ ꯆꯠꯁꯤꯁꯨ ꯌꯥꯗꯕꯅꯤꯅ ꯃꯥꯗꯤ ꯍꯦꯛ ꯍꯥꯏꯔꯒ ꯌꯥꯕꯅꯦ ꯎꯝ ꯍꯥꯏ ꯇꯥꯅꯤꯡꯗꯦ ꯑꯦ ꯀꯩꯒꯤ ꯋꯥꯠꯄ ꯎꯝ
ꯃꯥꯗꯣ ꯌꯥꯝ ꯇꯜꯂꯝꯒꯅꯤꯀꯣ
ꯇꯟꯗꯦ
ꯎꯝ
ꯇꯟꯗꯦꯕ ꯃꯥꯗꯤ ꯌꯥꯝ ꯅꯨꯡꯉꯥꯏꯅ ꯂꯩꯌꯦ
ꯃꯥ ꯑꯩꯈꯣꯏꯗꯨꯝ ꯑꯩꯈꯣꯏꯗ ꯑꯗꯨꯃꯥꯏꯅ ꯊꯣꯛꯑꯗꯤ ꯑꯁ ꯑꯩꯗꯤ ꯍꯤꯡꯗꯧ ꯃꯥꯟꯗꯔꯦ
ꯑꯗꯨꯒꯤꯅꯤ ꯅꯪ ꯅꯨꯄꯥ ꯑꯣꯏꯅ ꯄꯣꯛꯏꯗꯣ
ꯑꯃ ꯇꯧꯔ ꯊꯣꯛꯑꯗꯤ ꯈꯨꯟꯗꯁꯨ ꯂꯩꯗꯧ ꯃꯥꯟꯗꯦ ꯈꯪꯗꯕ ꯃꯐꯝꯗ ꯂꯩꯔꯁꯨꯀꯣ ꯃꯥꯏ ꯇꯧꯕꯅꯤ ꯇꯜꯂꯦꯕ ꯃꯤꯃꯥꯡꯗ
ꯎꯏꯕ꯭ꯔꯥ ꯅꯪ ꯅꯪꯁꯨ ꯗꯨꯃꯥꯏ ꯇꯧꯅꯦ ꯇꯜꯂꯦ ꯌꯨ ꯇꯥꯅꯤꯡꯗꯦ
ꯅꯠꯇꯦ ꯑꯗꯨꯃꯥꯏꯅ ꯊꯣꯛꯑꯗꯤ ꯑꯗꯨꯝ ꯅꯨꯡꯉꯥꯏꯅ ꯂꯩꯔꯣꯏ ꯉꯝꯃꯣꯏ ꯍꯥꯏꯕ
ꯃꯣꯏꯁꯨ ꯃꯥꯁꯨ ꯃꯅꯨꯡꯗꯗꯤ ꯅꯨꯡꯉꯥꯏꯄꯣꯠꯇꯦ ꯃꯄꯥꯟꯗꯗꯤ ꯅꯨꯡꯉꯥꯏꯕ ꯁꯥꯕ ꯋꯥꯅꯤ
ꯋꯥꯔꯁꯨ
ꯉꯍꯥꯟꯅ ꯅꯨꯉꯥꯏꯒꯗ꯭ꯔꯥ
ꯌꯥꯝ ꯅꯨꯉꯥꯏꯌꯦ ꯑꯩ ꯑꯩꯗꯤ
ꯃꯄꯥꯜ ꯑꯗꯤ ꯐꯇꯕ
ꯌꯦꯡꯉꯨꯅꯦ
ꯍꯣꯏꯅꯦ
ꯍꯦꯜꯂꯁꯨ ꯀꯥꯟꯅꯗꯕꯗꯨꯕꯨ ꯌꯥꯔꯦ ꯀꯩꯅꯣ ꯍ ꯍꯣ ꯁꯤ ꯇꯥꯏꯔꯕ ꯑꯗꯨ ꯎꯝ
ꯊꯝꯃꯣ ꯊꯝꯃꯣ
ꯍꯣꯏ ꯍꯣꯏ
ꯍꯦꯃꯣꯅ